ꯍꯜꯂꯣ ꯍꯜꯂꯣ
ꯑ ꯇꯥꯏ
ꯍꯜꯂꯣ
ꯑ ꯇꯥꯔꯕꯣ
ꯑꯧ ꯇꯥꯔꯦ ꯇꯥꯔꯦ ꯑꯧ ꯇꯥꯔꯕꯣ
ꯑꯧ ꯇꯥꯔꯦ ꯇꯥꯔꯦ ꯐꯖꯅ
ꯑꯣ ꯑꯧ ꯁꯦꯡ ꯁꯦꯡ ꯇꯥꯏꯌꯦ ꯍꯣꯏ ꯑꯩꯁꯨ ꯇꯥꯕ ꯅꯠꯇ꯭ꯔꯣ
ꯑꯧ ꯇꯥꯏꯌꯦ ꯇꯥꯏꯌꯦ
ꯑꯣ ꯀꯩ ꯇꯧꯔꯝꯃꯤꯅꯣ
ꯑꯩꯁꯦ ꯁꯨꯝ ꯎ ꯀꯩꯁꯨ ꯇꯧꯔꯝꯗꯦ ꯑꯗꯨꯝ ꯂꯩꯔꯝꯕꯁꯦ ꯅꯨꯡꯁꯥꯁꯨ ꯑꯗꯨꯝ ꯁꯥꯕꯅꯤ ꯑꯗꯨꯝ ꯑꯌꯤꯡꯕ ꯃꯐꯝ ꯊꯤꯔ ꯂꯩꯔꯝꯕꯅꯦ
ꯑꯣ ꯑꯩꯗꯤ ꯑꯗꯨꯝ ꯇꯨꯝ ꯍꯧꯒꯠꯂꯛꯑꯒ ꯉꯍꯥꯛ ꯑꯥ ꯈꯔ ꯊꯦꯡꯉꯦ ꯇꯨꯝ ꯍꯧꯒꯠꯂꯛꯄꯗꯣꯀꯣ ꯑꯗꯨꯅ ꯑꯗꯨꯝ ꯑꯩꯁꯨ ꯇꯨꯝ ꯍꯧꯒꯠꯂꯛꯑꯒ ꯏꯁꯥꯁꯦ ꯏꯇꯟ ꯇꯍꯜꯂꯦꯅ ꯑꯗꯨꯝ ꯂꯩꯔꯝꯃꯤꯅꯦ ꯑꯗꯨꯝ ꯍꯤꯞꯄꯒ ꯑꯃꯨꯛ ꯀꯩꯅꯣꯗꯤ ꯆꯥꯛꯇꯤ ꯆꯥꯗ꯭ꯔꯤ ꯆꯥꯛꯄꯨꯗꯤ ꯊꯣꯡꯉꯦ ꯆꯥꯛ ꯆꯥꯗ꯭ꯔꯤ ꯅꯪꯗꯤ ꯆꯥꯛ ꯆꯥꯔꯕꯣ ꯏꯟꯁꯥꯡꯁꯦ ꯑꯣ ꯏꯟꯁꯥꯡꯁꯦ ꯀꯩꯅꯣ ꯊꯣꯡꯉꯤ ꯑꯥ ꯑꯩꯈꯣꯏ ꯁꯦꯕꯣꯠꯅꯦ ꯑꯗꯒꯤ ꯀꯩꯅꯣ ꯑꯂꯨ ꯈꯔ ꯑꯃꯅꯦ ꯑꯗꯨꯒ ꯀꯩꯅꯣꯒ ꯍꯋꯥꯏꯗꯣ ꯍꯋꯥꯏ ꯑꯃ ꯑꯁꯥꯡꯕꯤꯗꯣ ꯑꯗꯨꯗꯨꯒ ꯕꯣꯔꯤ ꯈꯔꯒ ꯇꯧꯔꯒ ꯀꯥꯡꯉꯧꯒꯤ ꯇꯥꯏꯞꯇ ꯑꯗꯨꯃꯥꯏꯅ ꯑꯗꯨꯃꯥꯏꯅ ꯊꯣꯡꯈ꯭ꯔꯦ
ꯑꯃ ꯃꯣꯔꯣꯛꯀ
ꯍꯣꯏ
ꯑꯗꯨꯃꯥꯏꯅ ꯑꯗꯩꯗꯤ ꯀꯔꯤ
ꯍꯣꯏ ꯍꯣꯏ ꯍꯧꯖꯤꯛꯇꯤ ꯀꯩꯅꯣ ꯇꯧꯏꯗꯅꯀꯣ ꯁꯥꯏꯗ ꯅꯪꯀꯣ